ꯍꯧꯒꯠꯈ꯭ꯔꯕ꯭ꯔꯣ ꯍꯣꯏ ꯅꯨꯡꯉꯥꯏꯌꯦꯦ
ꯍꯧꯒꯠꯈ꯭ꯔꯕ꯭ꯔꯣ ꯍꯦ ꯍꯦ
ꯕꯖꯥꯔꯒꯤ ꯆꯠꯀꯦꯅ ꯂꯝꯕꯤꯗ ꯆꯠꯊꯣꯛꯈ꯭ꯔꯦ
ꯑꯣ ꯊꯨꯑꯦꯀ ꯑꯩꯈꯣꯏꯗꯤ ꯍꯧꯖꯤꯛꯅ ꯍꯧꯒꯠꯂꯤꯌꯦ
ꯕꯣꯜ ꯌꯦꯡꯕꯒꯤꯔꯣ
ꯕꯣꯜꯁꯨ ꯌꯦꯡꯗꯦ ꯑꯗꯨꯝ ꯇꯨꯝ ꯍꯣꯏ ꯑꯗꯨꯝ ꯇꯨꯝꯕ ꯅꯨꯡꯉꯥꯏꯕꯒꯤ ꯇꯥꯕ꯭ꯔꯣ
ꯍꯣꯏ ꯀꯩꯅꯣ ꯇꯧꯕꯒꯤꯔ ꯅꯣꯡ ꯆꯨꯕꯒꯤꯔꯥ
ꯑ ꯁꯥꯃꯟꯕꯒꯤꯀꯣ ꯃꯄꯥꯟꯗ ꯂꯩꯕꯒꯤ ꯍꯧꯖꯤꯛ ꯀꯟꯅ ꯇꯨꯝꯕ ꯅꯨꯡꯉꯥꯏꯕ
ꯑꯣ
ꯀꯩꯊꯦꯜꯗ ꯀꯩ ꯇꯧꯔꯤꯉꯩꯅꯣ ꯀꯔꯤ ꯇꯧꯒꯦꯔꯣ
ꯏꯃꯥꯅ ꯄꯣꯠꯆꯩ ꯄꯣꯠ ꯆꯩꯩ ꯂꯧꯅꯤꯡꯉꯦ
ꯅꯨꯡꯉꯥꯏꯌꯦꯀꯣ ꯃꯤꯗꯤ ꯀꯣ
ꯃꯤꯅ ꯄꯣꯠꯆꯩ ꯇꯞꯄꯤꯕꯒꯤ ꯆꯠꯄꯅꯤꯗ
ꯍꯧꯖꯤꯛꯁꯦ ꯑꯥ ꯅꯣꯡꯗꯤ ꯆꯨꯋꯦꯕ ꯑꯗꯣ ꯀꯟꯅꯗꯤ ꯆꯨꯗꯕꯒꯤꯀꯣ
ꯑ
ꯆꯠꯅꯤꯡꯗꯕꯗꯣ ꯃꯤ ꯑꯗꯨꯒꯤ ꯑꯩ ꯆꯠꯄ ꯇꯥꯔꯦ ꯎꯄꯥꯏ ꯂꯩꯇꯦ
ꯑꯥ ꯊ ꯎꯄꯥꯏ ꯂꯩꯇꯦ ꯊꯧꯅꯥ ꯌꯥꯝ ꯐꯕꯒꯤꯅꯦ ꯆꯥꯛꯗꯤ ꯆꯥꯕ ꯂꯣꯏꯔꯕ꯭ꯔꯣ ꯎꯝ
ꯍꯦꯛꯇ ꯆꯥꯛꯆꯥ ꯇꯣꯛꯔꯒꯀꯣ
ꯎꯝ ꯍꯣꯏ
ꯀꯔꯤ ꯌꯦꯟꯁꯥꯡ ꯆꯥꯕ꯭ꯔꯣ
ꯗꯥꯜꯅꯦ
ꯎꯝ ꯎꯝ ꯑ ꯍꯥꯎꯒꯅꯤ ꯅ꯭ꯌꯨꯇ꯭ꯔꯦꯂꯥ ꯆꯥꯗꯕ ꯀꯨꯏꯈ꯭ꯔꯦ ꯑꯩꯈꯣꯏꯗꯤ
ꯍꯣꯏ
ꯎꯝ ꯀꯔꯤ ꯑꯦꯟꯁꯥꯡ ꯊꯣꯡꯒꯦꯔꯥ ꯈꯪꯗ꯭ꯔꯦ ꯍꯧꯖꯤꯛꯅ ꯍꯧꯒꯠꯂꯒ ꯎꯝ
ꯑꯥ ꯑꯗꯨꯒ ꯄꯥꯟꯒꯤ ꯃꯄꯨꯟ ꯃꯄꯨꯟ ꯌꯣꯜꯂꯦ ꯌꯣꯜꯂꯦꯅ ꯃꯥꯒꯤ ꯄ꯭ꯂꯥꯟꯗꯨ ꯑꯗꯨ ꯑꯗꯨꯁꯨ ꯏꯟꯁꯥꯡ ꯑꯃ ꯊꯣꯡꯉꯦ ꯑꯗꯨꯒ ꯌꯨꯔꯨꯝꯒ ꯎꯝ ꯈꯥꯃꯦꯟ ꯑꯈꯥꯕꯗꯣ ꯑꯗꯨ ꯃꯦꯠꯂꯦ
ꯑꯣꯏ ꯑ ꯑꯁ ꯍꯥꯎꯒꯅꯤ ꯑꯁꯤꯗꯤ
ꯍꯣꯏ ꯑꯗꯨꯒꯤ ꯗꯥꯜ ꯆꯥꯔꯁꯨ ꯑꯗꯨꯝ ꯈꯔꯗꯤ ꯅꯨꯡꯉꯥꯏꯌꯦ꯫
ꯎꯝ ꯗꯥꯜꯁꯨ ꯀꯨꯏꯔ ꯆꯥꯔꯕ ꯃꯇꯝꯗ ꯍꯥꯎꯕꯅꯤ
ꯑ ꯑꯩꯗꯤ ꯑꯗꯨꯝ ꯄꯥꯝꯃꯤꯗ
ꯍꯣꯏ ꯁꯧꯒ꯭ꯔꯤ ꯍꯧꯖꯤꯛꯀꯥꯟꯁꯦ ꯁꯧꯒ꯭ꯔꯤꯒ ꯍꯥꯞꯔꯒ ꯍꯥꯎꯋꯦ ꯍꯋꯥꯏꯀꯣ ꯗꯜꯒꯥ ꯑꯝ ꯀꯔꯤꯅꯣ ꯎꯝ ꯑꯂꯨꯒ ꯁꯧꯒ꯭ꯔꯤ ꯗꯜꯒ ꯁꯨꯒ꯭ꯔꯤ ꯀꯥ
ꯑꯩ
ꯅꯣꯡ ꯀꯟꯅ ꯆꯨꯕ꯭ꯔꯥ ꯅꯣꯏ ꯃꯐꯝꯗꯗꯤ
ꯌꯥꯝ ꯀꯟꯅꯗꯤ ꯆꯨꯗꯦ ꯑꯗꯣ ꯉꯁꯥꯏꯗꯨꯗꯤ ꯑꯗꯨꯝ ꯀꯟꯕꯅꯦ ꯑꯗꯣ ꯍꯧꯖꯤꯛꯇꯤ ꯑꯗꯨꯝ ꯐꯔꯦ
ꯑ ꯑꯩꯈꯣꯏꯗꯗꯤ ꯅꯣꯡ ꯆꯨꯕ ꯉꯥꯏꯕꯗꯣ ꯋꯥꯕꯗꯣ ꯁꯥꯃꯟꯕꯒꯤꯀꯣ
ꯌꯥꯝꯅ ꯁꯥꯕ ꯃꯄꯥꯟꯗ ꯂꯩꯕꯒꯤꯀꯣ ꯁꯥ ꯑꯁꯥꯕ ꯃꯐꯝꯗ ꯂꯩꯕꯤꯒꯤꯅꯤ ꯑꯗꯨ ꯅꯣꯡ ꯂꯥꯔꯗꯤ ꯎꯝ ꯅꯣꯡ ꯂꯥꯛꯑꯗꯤ ꯐ꯭ꯔꯛ ꯈꯔꯥꯗꯤ ꯊꯥꯒꯗꯧꯕ
ꯉꯁꯤꯗꯤ ꯀꯔꯤ ꯀꯔꯤ ꯇꯧꯒꯦꯔꯣ ꯕꯖꯥꯔ ꯀꯥꯕ ꯂꯣꯏꯔꯒ
ꯈꯪꯗꯦ ꯊꯕꯛ ꯑꯁꯤ ꯇꯧꯋꯣ ꯍꯥꯏꯒꯗꯧ ꯍꯥꯏꯕꯗꯣ ꯑꯗꯨ ꯈꯛꯇꯅꯦ ꯇꯧꯕꯗꯣ
ꯑꯥ ꯑꯥ
ꯇꯣꯛꯄꯗꯤ ꯈꯪꯗꯦ ꯀꯃꯥꯏ ꯍꯥꯏꯗꯦ ꯀꯃꯥꯏ ꯀꯔꯤ ꯇꯧꯒꯗꯧꯔꯣ
ꯉꯔꯥꯡ ꯁꯥꯟꯅꯕ ꯌꯦꯡꯗ꯭ꯔꯣ
ꯍꯣꯏ ꯅꯪꯁꯨ ꯌꯦꯡꯕ꯭ꯔꯥ
ꯌꯦꯡꯗꯦ ꯑꯩꯗꯤ ꯉꯝꯕ꯭ꯔꯥ ꯅꯪꯅ ꯄꯥꯝꯕ ꯂꯩꯕ ꯕ꯭ꯔꯣ ꯉꯔꯥꯡꯒꯤ ꯁꯥꯟꯅꯕꯗ
ꯀꯥꯈꯤꯕꯗꯣ ꯑꯩꯅ ꯄꯥꯝꯕ
ꯑ
ꯑꯗꯨꯒ ꯐ꯭ꯔꯥꯟꯁ ꯈꯔꯗꯤ ꯑꯗꯨ ꯑꯅꯤ ꯃꯔꯛꯇ ꯑꯃ ꯑꯗꯨꯝ ꯆꯦꯝꯄꯤꯌꯟ ꯂꯧꯧꯔꯗꯤ ꯌꯥꯔꯦ
ꯑꯥ ꯍꯣꯏ ꯍꯣꯏ ꯑꯩ ꯑꯩꯁꯨ ꯑꯩꯗꯤ ꯍꯧꯖꯤꯛ ꯐꯥꯎ ꯌꯦꯡꯗ꯭ꯔꯤ ꯁꯅꯥꯕꯨꯀꯣ ꯑꯗꯨꯒ ꯑꯣ ꯂꯣꯏꯗ꯭ꯔꯤꯉꯩꯗ ꯌꯦꯡꯒꯅꯤ
ꯑꯗꯨꯒ ꯉꯝꯕ ꯉꯝꯕ ꯃꯤꯕꯨ ꯑꯩꯒꯤ ꯑꯣꯏꯔꯒꯦ
ꯑ ꯅꯣꯏꯌꯦ ꯅꯣꯏ ꯑ ꯀꯔꯤ ꯂꯩꯕꯒꯤꯅ ꯃꯥꯏꯛ ꯂꯥꯎ ꯀꯔꯤ ꯂꯩꯕꯒꯤꯔ ꯃꯥꯏꯛ ꯂꯥꯎꯔꯒ ꯂꯩꯅꯦ
ꯂꯝꯕꯤ ꯎꯝ ꯂꯝꯕꯤꯅꯤ ꯂꯝꯕꯤ ꯃꯅꯥꯛꯇ ꯂꯩꯕꯤꯒꯀꯣ
ꯑ
ꯑꯗꯨꯒꯤꯅꯤ ꯑꯩꯈꯣꯏ ꯃꯐꯝ ꯑꯥꯗ ꯃꯌꯥꯡꯈꯣꯏꯒꯤ ꯃꯐꯝꯗ ꯂꯩꯕꯤꯒ ꯇꯥꯕ꯭ꯔꯥ ꯑꯗꯨꯒꯤꯅꯤ ꯑꯗꯨꯒꯤ ꯃꯈꯣꯏꯅ ꯆꯥꯛ ꯃꯈꯣꯏꯅ ꯏꯟꯁꯥꯡꯒꯨꯝꯕ ꯄꯣꯠꯆꯥꯏ ꯀꯔꯤ ꯀꯔꯤꯅꯣ ꯌꯣꯟꯕꯒꯤ ꯃꯈꯣꯟꯅꯤ
ꯑ
ꯑꯩꯈꯣꯏꯗꯤ ꯑꯗꯨꯝ ꯌꯣꯜꯂꯦꯕꯀꯣ ꯂꯩꯀꯥꯏ ꯂꯩꯀꯥꯏꯗꯀꯣ ꯑꯗꯨ ꯑꯗ ꯃꯔꯛ ꯃꯔꯛꯇꯗꯤ ꯅꯨꯡꯉꯥꯏꯕꯅꯤ ꯑꯩꯈꯣꯏꯅ ꯆꯠꯇ꯭ꯔꯤ ꯑꯩꯈꯣꯏ ꯆꯠꯇꯕ ꯌꯥꯏꯅꯀꯣ
ꯑꯥ
ꯑꯦꯟꯁꯥꯡꯒꯨꯝꯕ ꯑꯗꯨꯝ ꯂꯩꯀꯥꯏ ꯂꯩꯀꯥꯏꯗ ꯄꯨꯔꯛꯄꯒꯤ ꯅꯨꯡꯉꯥꯏꯕꯅꯤ
ꯎ ꯑꯗꯨꯃꯥꯏꯅ ꯑꯗꯨꯗꯤ ꯕꯖꯥꯔ ꯆꯠꯇꯕꯤꯗ
ꯍꯣꯏ ꯑꯗꯨ ꯌꯨꯝꯒꯤ ꯄꯣꯠꯆ ꯆꯩꯁꯨ ꯃꯔꯥꯡ ꯃꯔꯥꯡꯗꯗꯤ ꯑꯗꯨꯝ ꯌꯣꯜꯂꯦ ꯂꯩꯀꯥꯏ ꯂꯩꯀꯥꯏꯗꯀꯣ
ꯑꯗꯨꯒꯤ ꯅꯨꯡꯉꯥꯏꯕꯅꯦ ꯇꯥꯕ꯭ꯔꯥ
ꯎꯝ
ꯎꯝ
ꯍꯣꯏ ꯍꯣꯏ
ꯑꯗꯨꯒ ꯃꯈꯣꯏꯅ ꯃꯈꯣꯏꯅꯀꯣ
ꯑꯥ
ꯑꯗꯨꯝ ꯂꯩꯀꯥꯏ ꯂꯩꯀꯥꯏꯗ ꯑꯗꯨꯝ ꯄꯨꯔꯛꯄ ꯃꯇꯝꯗ ꯐꯤꯔꯣꯒꯨꯝꯕ ꯐꯠꯇꯕ ꯈꯣꯏꯁꯨꯀꯣ ꯑꯗꯨ ꯃꯈꯣꯏꯗꯤ ꯂꯥꯎꯅꯤꯡꯉꯥꯏ ꯂꯥꯛꯄꯅꯤ ꯑꯗꯨꯒꯤ ꯅꯨꯡꯉꯥꯏꯕꯅꯤ
ꯑꯣ
ꯑꯩꯈꯣꯏ ꯐꯠꯇꯕꯗꯣ ꯑꯗꯨꯝ ꯊꯝꯕ ꯃꯐꯝ ꯂꯩꯇꯕ ꯃꯇꯝꯗꯀꯣ ꯑꯩꯈꯣꯏꯅ ꯑꯗꯨꯝ ꯂꯩꯀꯥꯏ ꯂꯩꯀꯥꯏ ꯂꯥꯛꯄꯒꯤ ꯑꯗꯨꯝ ꯑꯗꯨꯁꯨ ꯅꯨꯡꯉꯥꯏꯑꯦ
ꯑꯣ ꯃꯣꯏꯅ ꯂꯩꯕ꯭ꯔꯥ ꯅꯠꯇ꯭ꯔꯒ ꯑꯩꯈꯣꯏꯅ ꯑꯗꯨꯝ ꯄꯤꯊꯣꯛ
ꯂꯧꯕꯅꯦ ꯄꯩꯁꯥ ꯄꯤꯔꯒꯀꯣ ꯀꯦ ꯖꯤ ꯀꯦ ꯖꯤꯒꯨꯝꯕꯗ ꯀꯦꯖꯤꯗ ꯀꯌꯥ ꯀꯌꯥ ꯑꯗꯨꯒꯨꯝꯅ ꯀꯣ ꯇꯔꯥꯔ ꯀꯨꯟꯔꯥ ꯍꯥꯏꯅ ꯌꯟꯕꯅꯦ ꯍꯣꯏ ꯐꯕꯅꯤ ꯑꯩꯈꯣꯏꯅ ꯍꯥꯞꯄ ꯌꯥꯗꯕ ꯈꯣꯏ ꯑꯗꯨꯝ ꯌꯣꯟꯕ ꯌꯥꯔꯦ ꯑꯗꯨ ꯍꯣꯏ ꯑꯗꯨꯒ ꯀꯣ ꯍꯥꯞꯄ ꯌꯥꯗꯕ ꯈꯣꯏꯁꯨ ꯑꯗꯨꯝ ꯃꯈꯣꯏ ꯂꯧꯈꯤꯅꯤ
ꯑꯥ
ꯐꯤꯔꯣꯜ ꯐꯤꯔꯣꯜ ꯐꯥꯕ ꯐꯠꯇꯕ ꯀꯣ ꯂꯄꯥ ꯑꯆꯧꯕ ꯑꯩꯈꯣꯏꯅ ꯌꯨꯁ ꯑꯩꯈꯣꯏꯅ ꯄꯥꯏꯗꯕꯗꯣ ꯄꯥꯏꯗꯕ ꯑꯩꯈꯣꯏ ꯑꯗꯨꯝ ꯂꯥꯎꯕꯅꯦ
ꯑꯣ ꯌꯥꯝ ꯐꯩꯌꯦ ꯃꯣꯏꯗꯤ ꯀꯔꯤ ꯁꯦꯝꯃꯤꯉꯥꯏꯔꯀꯣ
ꯈꯪꯗꯦ ꯃꯈꯣꯏꯗꯤ ꯑꯗꯨꯒ ꯎꯝ ꯍꯣꯏ ꯆꯨꯝꯃꯦ ꯑꯗꯨꯒ ꯑꯩꯈꯣꯏꯅ ꯊꯥꯛꯄꯈꯣ ꯊꯥꯛꯄ ꯂꯩ ꯑꯅ ꯏꯁꯤꯡ ꯊꯥꯛꯄꯕꯨ ꯑꯗꯨꯝꯁꯨ ꯑꯗꯨꯝ ꯑꯗꯨ ꯑꯗꯨꯁꯨ ꯑꯗꯨꯝ ꯌꯣꯟꯕꯅꯤ ꯃꯈꯣꯏꯗꯤ ꯑꯩꯈꯣꯏꯗꯤꯀꯣ ꯑꯩꯈꯣꯏ ꯅꯠꯇꯦ ꯃꯤꯈꯣꯏꯗꯤꯀꯣ ꯌꯣꯟꯒꯦ ꯍꯥꯏꯔꯗꯤ ꯎꯝ
ꯑꯣ
ꯑꯁꯤ ꯃꯌꯥꯡ ꯃꯐꯝꯗꯗꯤ ꯀꯔꯤꯁꯨ ꯍꯣꯟꯗꯣꯛꯅꯤꯡꯉꯥꯏ ꯂꯩꯇꯦꯗ
ꯎꯝ
ꯀꯔꯤ ꯀꯔꯤꯅ ꯍꯣꯏ ꯃꯈꯣꯏꯒ ꯑꯃꯨꯛꯀ ꯀꯩꯅꯣ ꯑꯐꯕ ꯁꯦꯝꯅꯤꯡꯉꯥꯏ ꯀ ꯄꯥꯏ ꯄꯥꯏꯕ ꯌꯥꯕ ꯄꯣꯠ ꯑꯃꯨꯛꯀ ꯁꯦꯝꯅꯤꯡꯉꯥꯏꯅꯤꯕ ꯑꯁꯤꯒꯨꯝꯕꯗꯣ ꯃꯈꯣꯏ ꯑꯃꯨꯛꯀ ꯂꯧꯕꯗꯣ ꯎꯝ
ꯎꯝ
ꯑꯗꯨꯒ ꯂꯥꯏꯔꯤꯛ ꯏꯕ ꯈꯈꯣꯏ ꯂꯩꯌꯦꯅꯀꯣ ꯑꯗꯨꯁꯨ ꯃꯈꯣꯏ ꯂꯧꯕꯅꯤ ꯇꯔꯥ ꯇꯔꯥ ꯍꯥꯏꯩꯅꯀꯣ ꯑꯃꯥꯗꯀꯣ ꯀꯦꯖꯤ ꯑꯃꯗ ꯇꯔꯥ ꯇꯔꯥ ꯍꯥꯏꯅ ꯑꯗꯨꯝ ꯂꯧꯈꯤꯅꯤ ꯃꯈꯣꯏꯗꯤ
ꯍꯦ
ꯎꯝ
ꯑꯩꯈꯣꯏꯗꯁꯨ ꯑꯝ ꯑꯩꯈꯣꯏ ꯏꯃꯥꯅꯀꯣ ꯍꯈꯣꯏ ꯍꯥꯟ ꯅ ꯀꯗ ꯑꯗꯨꯝ ꯊꯝꯔꯕꯅꯦꯕ ꯑꯗꯨ ꯃꯩ ꯍꯧꯅꯤꯉꯥꯏ
ꯑꯦ ꯃꯩ ꯍꯧꯒꯅꯨ ꯑꯗꯨꯝ ꯊꯝꯔꯒꯀꯣ ꯄꯩꯁꯥ ꯌꯣꯟꯕ ꯌꯥꯔꯦ
ꯑ ꯑꯩꯈꯣꯏꯗꯗꯤ ꯑꯩꯈꯣꯏꯗꯤ ꯆꯤꯡꯗꯅꯤꯅ ꯎꯄꯥꯏ ꯂꯩꯇꯦ꯫
ꯍꯣꯏ ꯍꯣꯏ ꯆꯨꯝꯃꯦ ꯆꯨꯝꯃꯦ ꯑꯩꯈꯣꯏ ꯑꯉꯥꯡ ꯃꯇꯝꯗꯀꯣ ꯑꯩꯈꯣꯏ ꯑꯩꯈꯣꯏꯁꯨ ꯑꯗꯨꯝ ꯃꯩꯗ ꯇꯥꯎꯈ꯭ꯔꯕ ꯃꯩꯗ ꯍꯥꯞꯈ꯭ꯔꯕꯅꯤ ꯑꯩꯈꯣꯏꯁꯨ ꯂꯥꯏꯔꯤꯛ ꯌꯥꯝꯅ ꯍꯧꯖꯤꯛꯅ ꯅꯤꯡꯁꯤꯡꯔꯒ ꯅꯨꯡꯁꯤꯌꯦ ꯑꯗꯨ ꯂꯥꯏꯔꯤꯛ ꯑꯩꯈꯣꯏ ꯃꯥꯏ ꯇꯥꯎꯕꯗꯣ
ꯍꯣꯏ ꯑꯗꯨ ꯃꯩ ꯍꯥꯎꯕꯗ ꯄꯥꯏꯑꯦ ꯑꯗꯨ ꯑꯗꯨꯐꯥꯎꯁꯨ ꯑꯗꯨꯝ ꯌꯥꯝ ꯂꯩꯔꯤ
ꯑꯣ ꯍꯣꯔꯦꯟ ꯍꯌꯦꯡꯒꯤꯗꯃꯥ ꯑꯗꯨꯝ ꯊꯝꯕꯤꯔꯣꯅ ꯍꯌꯦꯡ ꯀꯅꯥ ꯈꯥꯛꯗꯤ ꯑꯗꯨꯒꯨꯝꯕ ꯂꯧꯕ ꯃꯤ ꯂꯥꯛꯂꯗꯤ
ꯑꯗꯨ ꯑꯣꯏꯔꯗꯤ ꯌꯨꯝꯗꯣ ꯄꯤꯛ ꯊꯜꯂꯅꯤ
ꯔꯨꯝ ꯀꯥ ꯑꯃ ꯁꯦꯝꯔꯣꯅꯦ ꯇꯔꯤꯒꯤꯗ ꯃꯥ
ꯇꯧꯔꯨꯝꯗꯨꯗꯀꯣ ꯌꯥꯝ ꯂꯩꯕꯅꯦ ꯑꯗꯨꯅꯦ ꯑꯗꯨꯒ ꯄꯣꯠ ꯆꯩ ꯑꯩꯈꯣꯏꯒꯤ ꯐꯤꯔꯣꯟꯁꯤꯡꯗꯣ ꯑꯗꯨꯁꯨ ꯌꯥꯝꯕꯅꯦ
ꯑꯁ ꯑꯗꯨꯗꯤ ꯅꯈꯣꯏ ꯑꯗꯨꯒꯨꯝꯕ ꯃꯤ ꯂꯥꯛꯂꯗꯤꯀꯣ ꯄꯩꯁꯥ ꯌꯥꯝꯅ ꯂꯥꯛꯀꯅꯤꯀꯣ
ꯅꯨꯃꯤꯠ ꯑꯃꯒꯨꯝꯕꯗꯤ ꯏꯟꯁꯥꯡ ꯍꯥꯎꯕ ꯌꯥꯅꯤ
ꯑꯣꯏ ꯂꯩꯔꯗꯤ ꯐꯥꯒꯗꯧꯕ ꯀꯣ ꯃꯤ ꯑꯁꯤꯒꯨꯝꯕꯁꯦ ꯑꯩꯈꯣꯏꯒꯤ ꯌꯨꯝꯗꯁꯨ
ꯍꯣꯏ
ꯑꯩꯈꯣꯏꯗꯤ ꯑꯗꯨꯒꯨꯝꯕ ꯀꯔꯤ ꯀꯔꯤꯅꯣ ꯂꯩꯇꯕꯒꯤꯅꯤ ꯂꯩꯔꯤꯗꯤ ꯌꯥꯝ ꯐꯥꯒꯗꯧꯕꯀꯣ ꯑꯩꯈꯣꯏꯁꯨ ꯀꯣ
ꯑ ꯂꯧꯕꯨꯛ ꯁꯨꯕ ꯈꯣꯏꯒꯨꯝꯕ ꯃꯔꯛ ꯃꯔꯛꯇ ꯀꯣ ꯑꯩꯈꯣꯏꯒꯤ ꯀꯨꯟꯗꯒꯨꯝꯕ ꯑꯗꯨꯝ ꯄꯤꯕ ꯑ ꯑꯗꯨꯁꯨ ꯃꯇꯝ ꯈꯨꯗꯤꯡ ꯂꯥꯛꯇꯕꯅꯤꯅꯦꯀꯣ꯫
ꯑꯣ
ꯃꯣꯏꯒꯤꯁꯨ ꯄꯤꯅꯤꯡꯉꯥꯏ ꯀꯩꯅꯣ ꯇꯧꯕ꯫
ꯍꯣꯏ
ꯑꯩꯈꯣꯏꯒꯤ ꯐꯠꯇ꯭ꯔꯦ ꯍꯥꯏꯕꯗꯣ ꯃꯣꯏ ꯂꯥꯎ ꯁꯨꯕꯗ, ꯍꯥꯞꯅꯤꯡꯉꯥꯏ
ꯎꯝ
ꯑꯗꯨꯝ ꯄꯤꯗꯤ ꯄꯤꯒꯅꯤ꯫
ꯑꯣ ꯅꯣꯏꯁꯨ ꯂꯧ ꯂꯧ ꯂꯧ ꯁꯦꯝꯕ꯭ꯔꯥ ꯅꯈꯣꯏꯁꯨ ꯂꯧ ꯂꯩꯕ꯭ꯔꯥ
ꯃꯆꯥ ꯂꯩꯌꯦ꯫
ꯑꯣ ꯅꯨꯡꯉꯥꯏꯕꯅꯦ ꯅꯨꯡꯉꯥꯏꯕꯅꯦ꯫ ꯂꯧ ꯁꯦꯝꯕ ꯎꯝ ꯑꯥ
ꯏꯄꯥ ꯈꯛꯇ ꯑꯗꯨꯝ ꯆꯠꯂꯒꯅꯦ꯫
ꯑꯣ ꯑꯥ ꯑꯍꯥꯎ ꯑꯍꯥꯎꯧꯕ ꯆꯥꯔꯝꯒꯅꯤ ꯑꯗꯨꯗꯤ꯫ ꯍꯧꯖꯤꯛꯀꯥꯟꯒꯤ ꯏꯟꯁꯥꯡ ꯌꯦꯟꯁꯥꯡ ꯈꯣꯏꯁꯦ꯫
ꯑꯗꯨꯕꯨꯗꯤ ꯅꯠꯇꯕ ꯐꯧ ꯐꯧ ꯊꯝꯅꯤꯡꯉꯥꯏ ꯑꯃꯈꯛꯇꯅ ꯀꯣ꯫
ꯑꯥ ꯑꯥ꯫
ꯑꯗꯨꯁꯨ ꯏꯁꯤꯡ ꯊꯝꯂꯒ ꯐꯧ ꯂꯤꯕꯗꯣ ꯑꯗꯨꯖꯥꯠꯇꯣ꯫
ꯑꯣ ꯑꯣ ꯑꯣ꯫
ꯑꯗꯨ ꯑꯣꯏꯕꯅꯤꯅ ꯑꯦꯟꯁꯥꯡ ꯅꯥꯄꯤꯒꯨꯝꯕꯗꯤ ꯍꯥꯞꯇꯦ꯫ ꯑꯗꯨ ꯂꯥꯞꯁꯨ ꯂꯥꯞꯄꯀꯣ꫰꫰ ꯑꯩꯈꯣꯏ ꯎꯈ꯭ꯔꯨꯜꯗ ꯑꯣꯏꯕ ꯑꯩꯈꯣꯏꯅꯗꯤ ꯑꯁꯤꯗ ꯂꯩꯕ꯫
ꯑꯣ ꯑꯗꯨ ꯊꯔꯣꯏꯒꯨꯝꯕꯗꯤ ꯍꯥꯞꯄ꯭ꯔꯥ ꯑꯗꯨ ꯃꯅꯨꯡꯗ꯫ ꯍꯥꯞꯇꯦꯀꯣ ꯊꯔꯣꯏꯒ ꯉꯥ ꯉꯥꯈꯣꯏꯒ꯫
ꯍꯥꯞꯇꯦ ꯍꯥꯏꯕꯗꯤ ꯔꯤꯒꯨꯂꯔ ꯑꯣꯏꯅ ꯍꯥꯞꯇꯣꯏꯅꯤꯅꯀꯣ꯫
ꯎꯝ꯫